ꯑꯗꯨꯧꯗꯦ ꯍꯤꯄꯝꯝꯕꯅꯦꯌꯦꯦ
ꯑꯣ ꯑꯩ ꯅꯪꯉꯣꯟꯗ ꯊꯕꯛ ꯑꯃ ꯍꯪꯒꯦ ꯇꯧꯔꯝꯕꯅꯤꯅꯦ
ꯀꯔꯤ ꯊꯥꯕꯜꯅꯣ ꯍꯪꯉꯣ ꯌꯥꯏꯌꯦꯦ
ꯅꯪ ꯑꯦ ꯕ꯭ꯂꯣꯛꯇꯒ ꯆꯠꯀꯗꯕ ꯂꯩꯕ꯭ꯔꯣ
ꯍꯕ꯭ꯔꯣꯛꯇ ꯆꯠꯀꯗꯕꯗꯤ ꯂꯩꯌꯦ
ꯑꯣ ꯑꯩꯗꯣ ꯁꯥꯔꯇꯤꯐꯤꯀꯦꯠ ꯑꯃ ꯑꯩꯒꯤꯗꯣ ꯅꯍꯥꯟ ꯀꯨꯏꯔꯕꯗꯣ ꯑꯝꯇ ꯑꯩ ꯊꯥꯔꯛꯀꯦ ꯑꯗꯨꯒ ꯑꯝꯇ ꯂꯧꯊꯣꯛꯄꯤꯔꯝꯃꯣ ꯍꯥꯏꯒꯦꯔ ꯇꯧꯕꯅꯤꯅꯦ
ꯌꯥꯏꯌꯦ ꯌꯥꯏꯌꯦ ꯑꯩꯅ ꯁꯪꯀꯥꯟꯅ ꯆꯠꯂꯁꯨ ꯅꯛ ꯅꯛꯄꯅꯦꯅ
ꯎꯝ ꯑꯗꯨꯅꯤ ꯑꯩꯁꯦ ꯌꯨꯝꯗ ꯂꯩꯕꯗꯤ ꯄꯨꯔꯥ ꯐꯔꯛ ꯇꯥꯔꯦꯅꯦ
ꯎꯝ ꯁꯟꯗꯤꯤꯀꯦꯠꯇ ꯑꯗꯨꯝ ꯂꯧꯊꯣꯛꯄ ꯌꯥꯅꯤ ꯍꯥꯏꯕ꯭ꯔꯣ
ꯑꯥ ꯃꯣꯏꯅ ꯊꯥꯔꯛꯄ ꯃꯇꯝꯗꯣ
ꯎꯝ
ꯃꯃꯥꯡꯒꯤ ꯗꯦꯠ ꯇ꯭ꯋꯦꯟꯇꯤ ꯅꯥꯏꯟ ꯊꯥꯕꯅꯦꯕ
ꯑꯥ
ꯉꯁꯤ ꯗꯦꯠ ꯐꯣꯔꯇꯤꯟ ꯌꯧꯔꯦꯗꯅ
ꯑꯥ
ꯑꯗꯨ ꯑꯣꯏꯔꯗꯤ ꯌꯥꯔꯝꯕꯁꯨ ꯌꯥꯔꯦꯗꯅ ꯀꯨꯏꯔꯦꯗꯅ
ꯑꯥ ꯑꯗꯨꯗꯤ ꯑꯩꯅ ꯍꯌꯦꯡꯂ ꯀꯩꯅꯣ ꯆꯠ ꯆꯠꯂꯨꯁꯨ ꯌꯥꯏꯌꯦ ꯉꯍꯥꯛꯇꯪ
ꯍꯣ ꯍꯟꯗꯪ ꯑꯗꯨꯗꯩ ꯍꯌꯦꯡ ꯀꯅꯥꯅꯣꯝ ꯑꯃ ꯍꯧꯅꯔꯒ ꯍꯥꯏꯐꯦꯠ ꯆꯠꯄꯤꯌꯨꯔꯣ
ꯑ ꯄꯩꯁꯥ ꯅꯨꯡꯁꯥꯗꯤ ꯀꯃꯥꯏꯅ ꯇꯧꯕꯅꯣ
ꯄꯩꯁꯥ ꯅꯨꯡꯁꯥ ꯇꯧꯔꯒ ꯑꯩ ꯀꯩꯅꯣꯝ ꯀꯣꯡꯉꯒꯦꯅꯦ
ꯌꯥꯏꯌꯦ ꯍꯥꯏꯏꯌꯦ ꯍꯥꯏꯏꯌꯦ
ꯎꯝ ꯅꯣꯏꯒꯤ ꯐꯥꯔꯝꯗꯤ ꯑꯗꯨꯝ ꯇꯧꯔꯤꯕꯣ
ꯐꯥꯝ ꯇꯧꯔꯤꯌꯦꯦ ꯃꯔꯛ ꯃꯔꯛꯇ ꯆꯠꯂꯤꯌꯦꯦ
ꯎꯝ ꯅꯣꯏꯗꯣ ꯉꯥ ꯀꯌꯥꯝ ꯊꯥꯗꯒꯦ ꯍꯥꯏꯁꯦ
ꯉꯥ ꯑꯗꯨꯝ ꯌꯥꯝꯃꯦ ꯐꯅꯌꯥꯝ ꯌꯥꯝꯃꯦ
ꯑꯆꯧꯕꯔꯣ
ꯑ ꯑ ꯑꯗꯨꯝ ꯀꯔꯤ ꯀꯔꯤ ꯍꯥꯏꯇꯥꯔꯦ ꯑꯃ ꯀꯔꯤ ꯒ꯭ꯔꯥꯁꯇꯣ
ꯎꯝ ꯑꯁ
ꯑꯗꯨꯏꯗꯣ ꯀꯔꯤ ꯈꯨꯠ ꯈꯨꯠ ꯑꯍꯨꯝꯃꯨꯛ ꯀꯔꯤ ꯈꯨꯠꯁꯥ ꯑꯍꯨꯝꯃꯨꯛ ꯄꯥꯛꯄꯗꯅ ꯑꯗꯨꯝ ꯊꯥꯗꯥ ꯍꯂꯦ
ꯑꯁ ꯑꯗꯨꯗꯤ ꯀꯤꯂꯣ ꯃꯔꯤ ꯃꯉꯥ ꯃꯔꯤ ꯃꯉꯥ ꯆꯥꯡ ꯂꯣꯏ ꯇꯥꯔꯝꯃꯅꯤꯅꯦ
ꯍꯧꯖꯤꯛꯇꯤ ꯇꯥꯕꯅꯤ ꯀꯤꯂꯣ ꯑꯃꯒꯤ ꯆꯥꯡ ꯇꯥꯕꯅꯦꯕ ꯃꯣꯏꯅ ꯊꯥꯗꯩꯗꯨ
ꯎ ꯑꯗꯨꯗ
ꯀꯤꯂꯣ ꯑꯃ ꯅꯠꯇꯦ ꯑꯃ ꯐꯒꯠꯇꯕꯤ ꯑꯗꯨꯃꯥꯏꯅ ꯐꯥꯗꯕ
ꯎꯝ ꯑꯩꯈꯣꯏ ꯏꯃꯥꯟꯅꯕ ꯑꯃꯒꯤꯁꯨ ꯐꯥꯝ ꯇꯧꯋꯦ
ꯑꯥ
ꯃꯥꯏꯗꯨ ꯒ꯭ꯔꯥꯁꯀ ꯀꯔꯤ ꯔꯧꯒ ꯄꯨꯛꯂꯥꯎꯕꯤꯒ ꯊꯥꯗꯩꯕ
ꯑꯥ
ꯑꯗꯣ ꯒ꯭ꯔꯥꯁꯁꯦ ꯆꯥꯛꯈꯥꯎ ꯄꯥꯟꯗꯦ ꯍꯥꯏ ꯉꯣ
ꯒ꯭ꯔꯥꯁꯁꯨ ꯆꯈꯥꯎꯄꯟꯗꯦ
ꯑꯥ
ꯃꯔꯤꯟ ꯈꯛ ꯄꯥꯟꯕꯅꯦ ꯑꯗꯣ ꯐꯖꯅꯗꯤ ꯆꯥꯕ ꯇꯤꯟꯗꯣ ꯆꯥꯎꯊꯣꯛꯑꯦ ꯃꯣꯏ ꯃꯅꯨꯡꯗ
ꯎꯝ ꯑꯗꯨꯅꯦ ꯃꯣꯏ ꯐꯖꯅ ꯆꯥꯔꯒ ꯃꯣꯏꯒꯤ ꯐꯥꯏꯗꯣꯔꯛꯄ ꯃꯊꯤꯗꯨꯅ ꯑꯃꯨꯛ ꯀꯗꯤ ꯔꯧꯒꯨꯝꯕꯂ ꯄꯨꯛꯂꯥꯎꯕꯤꯒꯨꯝꯕꯅ ꯑꯃꯨꯛ ꯆꯥꯏꯌꯦ
ꯑꯥ ꯅꯥꯄꯤ ꯉꯥꯛ ꯆꯥꯕꯈꯩꯗꯣ ꯐꯔ ꯀꯥꯟꯅ ꯍꯥꯏꯔꯛꯀꯦ ꯆꯥꯁꯦ
ꯌꯥꯏꯑꯦ ꯐꯥꯕ ꯌꯥꯎ ꯂꯣꯏꯔꯦ ꯀꯩꯅꯣꯗꯨꯕꯨ ꯃꯃꯥꯡꯒꯤ ꯅꯣꯏꯒꯤ ꯊꯕꯛ ꯑꯃꯁꯨ ꯌꯥꯎꯕ ꯉꯝꯗ꯭ꯔꯦ ꯑꯩ
ꯑꯥ ꯌꯥꯏꯌꯦ ꯌꯥꯏꯌꯦ ꯌꯥꯎꯔꯒ ꯄꯥꯡ ꯈꯣꯜꯂꯒ ꯑꯗꯨꯝ ꯈꯨꯗꯛꯇ ꯊꯣꯡ ꯖꯕꯤ ꯈꯨꯗꯛꯇ ꯐꯥꯏꯔꯒ
ꯑꯗꯣ ꯅꯣꯏꯒꯤ ꯐꯥꯔꯝꯗꯣ ꯀꯌꯥꯝ ꯆꯥꯎꯒꯦ ꯍꯥꯏꯁꯦ
ꯑꯗꯨꯝ ꯂꯧ ꯄꯔꯤ ꯑꯃꯒꯤ ꯆꯥꯡ ꯄꯨꯈ꯭ꯔꯤꯗꯣ
ꯎꯝ ꯑꯗꯨꯗꯤ ꯅꯪꯗꯤ ꯐꯥꯔꯝꯗꯗꯤ ꯍꯣꯁꯇꯦꯜꯗꯁꯨ ꯂꯩꯔꯗꯤ ꯐꯥꯔꯝꯗꯗꯤ ꯅꯣꯏꯕꯥꯅ ꯌꯦꯡꯖꯟꯕ꯭ꯔꯣ ꯀꯅꯥ ꯀꯅꯥ ꯃꯤ ꯁꯪꯍꯟ ꯁꯪꯅꯕ ꯊꯝꯕ꯭ꯔꯣ
ꯑꯩꯈꯣꯏ ꯕꯥꯅ ꯁꯪꯉꯦ ꯑꯩꯈꯣꯏ ꯕꯥ ꯑꯃꯨꯛ ꯑꯃꯨꯛ ꯆꯠꯂꯦ ꯏꯟꯖꯥꯡ ꯅꯥꯄꯤꯗꯣ ꯈꯔ ꯊꯥꯕ ꯑꯗꯨꯅ ꯌꯦꯛꯄ ꯈꯣꯠꯄ ꯑꯩꯅ ꯑꯃꯨꯛ ꯇꯦꯡ ꯄꯥꯡꯕ
ꯎꯝ
ꯉꯥꯅꯨ ꯌꯦꯟꯁꯨ ꯈꯔ ꯂꯣꯏꯕ ꯑꯗꯨꯏꯅꯤ
ꯑꯥ ꯅꯣꯏ ꯐꯥꯝꯁꯦ ꯀꯥꯏꯗꯅꯣ ꯂꯩꯔꯤꯁꯤꯕꯣ
ꯂꯝꯐꯦꯟꯗꯅꯤ
ꯑꯣ ꯂꯝꯐꯦꯟ ꯄꯥꯠꯇ
ꯑ
ꯍꯟꯗꯛꯀꯤ ꯑꯃ ꯏꯁ
ꯑꯥ
ꯀꯣꯏꯔꯨꯁꯦ ꯍꯟꯗꯛꯀꯤ ꯑꯃ ꯀꯕꯣ ꯅꯥꯄꯤꯒꯤꯔ ꯑꯃ ꯇꯧꯕꯒꯤ ꯂꯩ ꯁꯥꯠꯄꯗꯣꯗꯣ
ꯑꯥ ꯃꯅꯥꯔꯦ ꯑꯗꯨꯒꯤ ꯍꯦꯛ ꯅꯥꯀꯟꯗꯅꯤ ꯑꯗꯨꯝ ꯅꯀꯅꯥꯔꯦꯕ
ꯎꯝ ꯑꯗꯨꯗꯤ ꯑꯗꯨꯒꯤ ꯂꯝꯐꯦꯟ ꯄꯥꯠꯀꯤ ꯇꯣꯉꯥꯟꯅ ꯁꯦꯡꯗꯣꯛꯄꯒꯤ ꯂꯩꯖꯩꯗꯅ
ꯎꯝ ꯎꯝ ꯎꯝ
ꯑꯗꯣ ꯏꯁꯤꯡ ꯆꯥꯎꯔꯒ ꯅꯣꯏꯗꯤ ꯉꯥ ꯅꯨꯡꯗꯤ ꯆꯦꯟꯊꯣꯛꯇ꯭ꯔꯣ
ꯉꯥ ꯆꯦꯟꯊꯣꯛꯄ ꯌꯥꯎꯋꯦ ꯑꯥ ꯀꯔꯤ ꯍꯞꯄꯥꯕ
ꯑꯥ
ꯑꯗꯨꯅ ꯈꯥꯖꯤꯜꯂꯒ ꯊꯝꯃꯦ ꯐꯥꯝ ꯇꯧꯕꯁꯦ ꯅꯨꯡꯉꯥꯏꯐꯝ ꯅꯠꯇꯦꯗ
ꯃꯥꯅꯤ ꯏꯁꯤꯡ ꯆꯥꯎꯔꯦ
ꯏꯁꯤꯡ ꯆꯥꯎꯔꯦ ꯉꯥ ꯆꯦꯟꯊꯣꯛꯀꯅꯤ ꯏꯁꯤꯡ ꯀꯪꯉꯦ ꯉꯥ ꯁꯤꯔꯛꯀꯅꯤ
ꯑꯗꯨꯅꯦ ꯀꯔꯤ ꯅꯨꯡꯁꯤꯠꯀꯤ ꯆꯥꯡꯗꯨ ꯌꯥꯎꯔꯛꯇ꯭ꯔꯕꯅꯤꯅ ꯅꯠꯇ꯭ꯔꯥ
ꯑꯥ
ꯎꯝ ꯑꯗꯨꯋꯥꯏꯗꯗꯤ ꯊꯑꯣꯏꯅ ꯃꯤ ꯃꯤꯒꯤ ꯄ꯭ꯔꯥꯏꯚꯦꯠꯀꯤ ꯑꯣꯏꯅ ꯑꯗꯨꯃꯥꯏꯅ ꯐꯥꯝ ꯇꯧꯕ ꯅꯣꯏ ꯊꯟꯗꯔꯣ ꯅꯠꯇ꯭ꯔ ꯃꯤ ꯃꯌꯥꯝ ꯇꯧꯅꯕ꯭ꯔꯣ
ꯑꯗꯨꯝ ꯊꯪꯅꯕ ꯃꯤ ꯃꯌꯥꯝ ꯇꯧꯋꯦꯗ ꯊꯪꯅ ꯊꯛꯅꯕ ꯃꯅꯤꯡ ꯃꯌꯥ ꯑꯗꯨꯝ ꯃꯥ ꯃꯥꯒꯤ ꯌꯨꯝ ꯁꯥꯔ ꯂꯩꯕ
ꯎꯝ ꯎ
ꯐꯥꯝ ꯇꯧꯕ ꯌꯥꯝꯃꯦ
ꯎꯝ ꯑꯗꯨꯗꯤ ꯅꯣꯏꯗꯤ
ꯐꯝꯗꯦꯗ ꯂꯝꯕꯤ ꯅꯣꯡ ꯁꯦꯝꯃꯗꯤ
ꯎꯝ ꯑꯩꯗꯣ ꯆꯞ ꯆꯥꯔꯦꯅꯦ ꯁꯤꯖ ꯍꯣꯁꯄꯤꯇꯥꯜꯁꯨ ꯂꯩꯔꯦ ꯅꯠꯇ꯭ꯔꯥ
ꯁꯤꯖꯥ ꯍꯣꯁꯄꯤꯇꯥꯜꯁꯨ ꯂꯩꯔꯦ ꯔꯤꯝꯁꯇ ꯂꯩꯔꯦ
ꯑꯗꯩ ꯑꯦꯟ ꯑꯥꯏ ꯇꯤꯖꯨ ꯂꯩꯔꯦ
ꯎꯝ ꯂꯣꯏ ꯂꯩꯔꯦ
ꯑꯗꯨꯅꯤꯅꯦ ꯃꯐꯝ ꯌꯥꯝ ꯆꯥꯕ ꯖꯒꯥꯅꯤꯅꯦ
ꯎꯝ ꯑꯗꯨꯗ ꯈꯔ ꯂꯩꯔꯒ ꯁꯦꯝꯒꯠꯂꯅꯤ ꯑꯩꯅ ꯁꯤꯡꯖꯨ ꯄꯥ ꯑꯃ
ꯆꯤꯡꯖꯨ ꯄꯥꯛ
ꯎꯝ
ꯁꯤꯡꯁꯨ ꯄꯥꯛ ꯀꯔꯤ ꯌꯣꯟꯒꯦ ꯍꯥꯏꯅꯣ ꯍꯥꯏꯁꯦ
ꯁꯤꯡꯖꯨꯅꯦ ꯕꯣꯔꯥꯅꯦ
ꯎꯝ
ꯑꯣꯛ ꯃꯅꯥꯅ ꯦ
ꯎꯝ
ꯑꯗꯨꯒ ꯄꯣꯠ ꯈꯔꯒ
ꯎꯝ ꯄꯣꯠꯇꯤ ꯑꯗꯨꯗꯤ ꯅꯣꯏꯗꯒꯤ ꯂꯧꯈꯠꯂꯒ ꯑꯗꯨꯝ ꯑꯐꯗ ꯑꯗꯨꯝ ꯊꯝ ꯌꯥꯔꯅꯤꯅꯦ
ꯑꯥ ꯍꯣꯏ ꯅꯨꯡꯉꯥꯏꯍꯟꯕꯤꯗꯣ ꯎ ꯋꯥ ꯈꯔ ꯊꯥꯔꯒ
ꯎꯝ
ꯑꯗꯨ ꯂꯩꯗꯤ ꯊꯤꯡꯖꯤꯟꯕꯤ ꯈꯣꯠꯆꯤꯟꯕꯤ
ꯎꯝ ꯃꯣꯏꯒꯤꯗꯤ ꯐꯥꯔꯝꯗꯣꯗꯣ ꯐꯥꯔꯝꯒꯤꯗ ꯑꯗꯨꯝ ꯃꯤ ꯍꯤꯡꯒꯣꯜ ꯀꯣꯏꯅ ꯄꯣꯠ ꯐꯩ ꯍꯥꯏꯕꯗꯨ ꯅꯣꯏꯗꯤ ꯐꯕ꯭ꯔꯣ ꯀꯃꯥꯏꯅ ꯇꯧꯒꯦ
ꯑ ꯃꯣꯏꯒꯤ ꯑꯅꯧꯕ ꯂꯩꯕꯥꯛ ꯇꯧꯈꯠꯂꯛꯄꯒꯤ ꯂꯩꯕꯥꯛ ꯀꯥꯞꯊꯣꯔꯛꯑꯦꯕ
ꯑꯥ
ꯑꯗꯨꯗꯩꯗꯨꯗ ꯃꯊꯛꯇ ꯊꯥꯕ ꯑꯗꯨꯝ ꯄꯣꯠ ꯆꯩ ꯐꯩꯌꯦ ꯑꯗꯨꯝ
ꯎꯝ ꯎꯃꯣꯔꯣꯛ ꯀꯨꯝꯕꯒ ꯌꯥꯝ ꯊꯥꯅꯩꯗꯅ ꯎꯝ
ꯎꯃꯣꯔꯣꯛ ꯊꯥꯏ ꯅꯣꯏ ꯊꯥꯔꯦ ꯈꯥꯃꯦꯟ ꯊꯥꯔꯦ ꯀꯣꯕꯤ ꯊꯥꯔꯦ ꯑꯜꯂꯨ ꯊꯥꯔꯦ
ꯎꯝ ꯑꯗꯨꯗꯤ ꯏꯟꯖ꯭ꯔꯥꯡ ꯅꯥꯄꯤꯁꯨ ꯋꯥꯠꯇꯕꯤꯅꯦ ꯅꯠꯇ꯭ꯔꯥ
ꯍꯧꯖꯤꯛ ꯈꯣꯡꯗ꯭ꯔꯨꯝꯁꯨ ꯄꯥꯜꯂꯤ
ꯎꯝ ꯍꯩꯅꯦ ꯑꯗꯨꯗꯤꯀꯣ
ꯎꯝ
ꯄꯩꯁꯥꯗꯣ ꯄꯨꯔꯥ ꯑꯗꯨꯝ ꯗꯕꯟꯗ ꯑꯗꯨꯝ ꯏꯟꯁꯥꯡ ꯅꯥꯄꯤ ꯌꯣꯟꯒꯦ ꯍꯥꯏꯔꯁꯨ ꯌꯥꯔꯦ ꯑꯗꯣ ꯅꯣꯏ ꯉꯥꯗꯤ ꯀꯔꯝ ꯀꯥꯟ ꯐꯥꯅꯤ ꯍꯥꯏꯒꯦ
ꯉꯥꯗꯧ ꯃꯊꯪ ꯆꯍꯤꯒꯨꯝꯕ ꯇꯥꯗꯧ ꯃꯥꯜꯂꯦꯅꯦ
ꯑꯗꯨꯗꯤ ꯃꯊꯪ ꯆꯍꯤ ꯑꯣꯏꯔꯦ
ꯅꯠꯇ꯭ꯔꯒ ꯍꯟꯗꯛꯀꯤ ꯆꯍꯤ ꯂꯣꯏꯔꯝꯗꯥꯏ ꯗꯤꯁꯦꯝꯕꯔ
ꯍꯟꯗꯛꯀꯤ ꯆꯥꯛꯀꯧꯕꯗ ꯐꯥ ꯌꯥꯔꯣꯏꯗ꯭ꯔꯥ ꯍꯥꯏꯁꯦ
ꯍꯟꯗꯛꯀꯤ ꯆꯥꯛꯀꯧꯕꯗ ꯐꯥꯕ ꯌꯥꯏ ꯈꯔ ꯑꯗꯨꯝ ꯆꯥꯎꯅ ꯊꯥꯗꯒꯤꯕꯅꯤꯅꯀꯣ
ꯃꯣꯏꯅꯁꯨ ꯌꯥꯕ ꯌꯥꯏ
ꯉꯥ ꯐꯥꯔꯝꯗꯥꯏꯅ ꯍꯥꯏꯔꯛꯀꯦ ꯐꯁꯦ ꯑꯗꯨꯒ ꯆꯥꯁꯦ
ꯌꯥꯏꯌꯦ ꯆꯩꯔꯥꯎꯕꯗ ꯐꯥꯁꯨ ꯌꯥꯏ
ꯌꯥꯏꯦ ꯆꯦꯔꯥꯎꯕꯗ ꯒꯧꯔꯒꯤꯗ ꯂꯥꯎꯕ꯭ꯔꯣ ꯇꯩꯖꯔꯕꯗ ꯂꯕ꯭ꯔꯣ ꯎꯝ ꯑꯈꯣꯏꯒꯤꯅ ꯒꯧꯔꯗ ꯂꯥꯎꯕ
ꯑꯣ ꯅꯣꯏꯗꯤ ꯆꯩꯔꯥꯎꯕꯁꯦ ꯑꯗꯨꯝ ꯉꯥ ꯅꯨꯡ ꯇꯧꯕ꯭ꯔꯣ ꯅꯠꯇ꯭ꯔꯒꯅ ꯁꯥꯒꯨꯝꯕ ꯇꯧꯕ꯭ꯔꯣ ꯀꯃꯥꯏꯅ ꯇꯧꯒꯦ
ꯁꯨꯔꯦ ꯑꯩꯈꯣꯏꯒꯤꯗꯤ ꯑꯗꯣ ꯂꯥꯏꯒ ꯊꯥꯗꯣꯛꯄꯗ ꯁꯥ ꯅꯨꯡꯗꯤ ꯍꯥꯞꯇꯦꯗ ꯅꯨꯡꯉꯥꯏꯇꯦꯗꯅ ꯑꯗꯣ ꯑꯣꯛꯁꯥꯕꯨꯗꯤ ꯍꯥꯞꯄꯦ ꯑꯩꯈꯣꯏꯒꯤ ꯀꯜꯆꯔ ꯑꯣꯏꯖꯕꯅꯤꯅ ꯑꯩꯈꯣꯏꯒꯤ ꯇꯣꯉꯥꯟꯅ ꯄꯨꯂꯞꯀꯤ ꯑꯣꯏꯅ ꯇꯧꯁꯅꯦ
ꯎꯝ
ꯑꯗꯣ ꯁꯟꯒꯨꯝꯕꯗꯤ ꯍꯥꯞꯇꯦꯕ ꯅꯨꯡꯉꯥꯏꯇꯕꯒꯤ ꯉꯥ ꯊꯣꯡꯂꯦ ꯑꯣꯛ ꯊꯣꯡꯂꯦ ꯁꯟ ꯊꯣꯡꯂꯦ
ꯑꯣ
ꯃꯣꯏ ꯁꯨꯔꯦ
ꯎꯝ ꯑꯗꯨ ꯍꯦꯛꯇ ꯆꯥꯗꯕꯤ
ꯎꯝ ꯀꯧꯔ ꯆꯩꯔꯥꯎꯕꯗ ꯀꯧꯔꯛꯀꯦ ꯏꯁꯥꯁꯦ
ꯌꯥꯏꯑ ꯌꯥꯏꯑ ꯃꯩꯇꯩ ꯆꯩꯔꯥꯎꯗ ꯑꯩꯈꯣꯏꯒꯤꯗ ꯑꯃꯨꯛ ꯆꯠꯂꯁꯨ ꯑꯣ ꯃꯩꯇꯩ ꯆꯩꯔꯥꯎꯗꯅ ꯑꯩꯈꯣꯏꯗ ꯆꯠꯂꯁꯨ
ꯎꯝ
ꯑꯗꯨꯗꯨꯒꯦ ꯑꯁ ꯑꯩ ꯅꯣꯏꯔꯣꯝꯗ ꯆꯠꯇꯕ ꯀꯨꯏꯔꯦꯅꯦ
ꯑꯩꯣꯏꯔꯣꯝꯗ ꯅꯣꯡꯃꯠꯇꯁꯨ ꯀꯣꯏꯔꯛꯇꯦ ꯀꯣꯏꯊꯣꯔꯛꯑꯣꯅꯦ ꯈꯔ
ꯀꯣꯏꯊꯣꯔꯛꯀꯦ ꯀꯣꯏꯊꯣꯔꯛꯀꯦ ꯅꯣꯡꯃ ꯉꯥꯃꯨꯗꯪꯒꯤ ꯐꯣꯟꯒꯤ ꯂꯧꯕ ꯆꯠꯄꯗꯣ ꯑꯗꯨꯗ ꯍꯦꯟꯅ ꯆꯠꯇ꯭ꯔꯤꯅꯦ ꯑꯩꯁꯦ
ꯆꯠꯂꯨꯁꯦ ꯆꯜꯂꯨꯁꯦ
ꯀꯨꯏꯗ꯭ꯔꯦ ꯀꯨꯏꯗ꯭ꯔꯦ ꯑꯗꯣ ꯅꯣꯏ ꯍꯧꯖꯤꯛ ꯐ꯭ꯔꯤꯗꯝ ꯍꯤꯜꯁꯇꯨꯕꯨ ꯆꯪꯕ ꯌꯥꯕ꯭ꯔꯣ
ꯍꯣꯏ ꯆꯪꯕ ꯌꯥꯗ꯭ꯔꯦ ꯊꯤꯡꯈ꯭ꯔꯦ ꯀꯨꯀꯤꯒꯤ ꯖꯒꯥꯅꯤꯅ ꯍꯧꯖꯤꯛ
ꯎꯝ ꯑꯗꯨꯗꯤ ꯁꯤꯐꯥꯏꯅ ꯉꯥꯛꯄ꯭ꯔꯣ
ꯂꯣꯏꯅ ꯊꯤꯡꯖꯤꯟꯈ꯭ꯔꯦ ꯐꯁꯥ ꯂꯥꯛꯀꯗꯕ ꯂꯝꯕꯤ ꯃꯈꯩ ꯂꯣꯏ ꯊꯤꯡꯖꯤꯟꯈ꯭ꯔꯦ ꯑꯩꯈꯣꯏ ꯑꯩꯈꯣꯏꯒꯤ ꯂꯝꯒꯤ
ꯎꯝ ꯎ ꯑꯁ ꯑꯗꯨ ꯍꯥꯏꯔꯒ ꯅꯣꯏꯔꯣꯝꯒꯤ ꯂꯝꯄꯥꯛꯇꯣ ꯐꯖꯕꯅꯤꯅꯦ
ꯅꯣꯢꯔꯣꯝꯒꯤ ꯂꯥꯝꯄꯥꯛꯇꯨꯗꯅꯦ ꯕꯣꯜ ꯁꯥꯟꯅꯩꯁꯦ ꯃꯤꯅꯒ ꯋꯥꯏꯕ ꯂꯥꯛꯑꯒ ꯀꯥꯎꯊꯦꯡꯅꯕ ꯈꯨꯔꯥꯏꯗꯒ
ꯎꯝ ꯑꯗꯨꯒꯤꯗ ꯎꯒ ꯃꯈꯟ ꯃꯈꯟ ꯍꯧꯋꯤꯗꯅ
ꯑꯝ
ꯑꯗꯨꯏ ꯎꯗꯣ ꯃꯄꯥꯟ ꯁꯥꯔꯒ ꯐꯖꯕꯅꯤꯅ ꯌꯥꯝꯅ
ꯑ ꯃꯅꯗꯤ ꯊꯕꯅꯦꯗ ꯄꯈꯔ ꯑꯌꯨ ꯑꯌꯨ
ꯍꯥꯏꯌꯨ
ꯑꯌꯨ ꯄꯥꯝꯕꯤꯅꯦ
ꯎꯝ ꯃꯄꯥꯟꯗꯣ ꯑꯉꯧꯕ ꯁꯥ ꯇꯥꯏꯅꯦ
ꯑꯥ ꯄꯨꯂꯞ ꯑꯣꯏꯅ ꯄꯥꯝꯕꯤꯗꯣ ꯄꯨꯡꯉꯥꯎ ꯉꯥꯎꯉꯩ ꯁꯥꯠꯄ
ꯑꯗꯣ ꯑꯦꯜꯕꯝꯒꯨꯝꯕ
ꯎ ꯑꯃꯁꯨ ꯍꯧꯋꯦ ꯎꯟꯒꯤ ꯇꯥꯏꯞꯇ ꯇꯥꯕ ꯄꯨꯡ ꯑꯃ ꯄꯥꯝꯕꯤ ꯑꯃꯨꯀ ꯑꯍꯨꯝ ꯂꯩꯕ
ꯑꯦꯜꯕꯝꯒꯨꯝꯕ ꯐꯤꯂꯝꯒꯨꯝꯕ ꯑꯗꯨꯝ ꯅꯝꯅꯩꯕ
ꯑꯝ ꯅꯪꯒꯤꯁꯨ ꯑꯃ ꯅꯝꯊꯣꯛꯁꯦꯔꯣ
ꯎꯝ ꯏꯃꯥꯟꯅꯕ ꯑꯃ ꯐꯣꯟ ꯇꯧꯔꯑꯦ ꯊꯝꯃꯒꯦ
ꯍꯣꯢ ꯌꯥꯏꯌꯦ ꯌꯥꯏꯌꯦ
ꯎꯝ ꯎꯝ ꯊꯝꯃꯦ ꯊꯝꯃꯦ ꯎꯝ